ꯑ ꯄꯣ
ꯇꯥꯔꯤꯦ ꯀꯔꯤ ꯇꯧꯕ ꯑꯩ ꯒ꯭ꯌꯥꯟ ꯇꯥꯗ꯭ꯔꯦ
ꯎꯝ ꯀꯩ ꯇꯧꯏ ꯅ
ꯍꯧꯖꯤꯛ
ꯑꯁ
ꯕꯣꯜ ꯌꯦꯡꯕ ꯂꯣꯌꯔꯒ ꯂꯩꯌꯦ
ꯁꯞꯄꯣꯔꯠ ꯇꯧꯔꯤꯕ ꯅꯪꯅ ꯑꯃꯨꯛ ꯑꯁꯤꯅ ꯐꯨ ꯐꯨ ꯑꯉꯧꯕꯗꯣ ꯉꯁꯤꯁꯦ
ꯃꯣꯔ ꯀꯣ ꯀꯣ ꯀ ꯀꯦꯅꯥꯗ ꯇꯧꯕ
ꯂ
ꯍꯣꯏ
ꯀꯌꯦ
ꯃꯗꯨ ꯃ ꯑꯗꯨ ꯑꯗꯨ ꯀꯔꯤ
ꯑꯗꯨꯒ ꯅꯪꯅ ꯊꯥꯒꯠꯄꯗ ꯃꯣꯔꯣꯛꯀꯣꯛ ꯑꯍꯨꯝ ꯀ ꯇꯧꯔꯒ ꯅꯪꯒꯤ ꯏꯃꯣꯠꯇꯣ
ꯍꯣꯏ ꯍ
ꯑ
ꯑꯗꯨꯝ ꯎꯝ ꯅꯨꯡꯁꯤ ꯍꯥꯏꯅꯅꯨꯡꯁꯤ ꯃꯣꯏ ꯔꯥꯎꯟ ꯑꯣꯐ ꯊꯥꯔꯇꯤ ꯇꯨꯗ ꯃꯣꯏꯕꯨ ꯁꯞꯄꯣꯔꯠ ꯇꯧꯕꯤꯕ ꯑꯣ ꯃꯁꯤꯁꯤ ꯌꯥꯝ ꯁꯣꯟꯕ ꯍꯥꯏꯥꯏ ꯇꯔ
ꯃꯣꯔꯣꯄꯣꯔꯣꯕ
ꯅꯠꯇ ꯀ ꯅꯗꯕ
ꯑꯣ ꯑꯣ ꯅꯍꯥꯟꯁꯨ ꯃꯣꯏ ꯄꯦꯅꯥꯜꯇꯤꯗ ꯆꯪꯈꯤꯕ ꯅꯠꯇ꯭ꯔꯣ
ꯄꯇꯅ
ꯑꯣ ꯑꯗ꯭ꯔꯦ ꯏꯥꯎꯗꯤ ꯅꯨꯡꯁꯤꯌꯦꯅꯦ ꯊꯣꯛꯈ꯭ꯔꯗꯧꯅꯦ ꯀꯞꯄ ꯂꯩꯕ꯭ꯔꯥ ꯑꯩꯗꯤ ꯌꯦꯡꯍꯧꯗ꯭ꯔꯦ
ꯀꯞ ꯀꯞꯇꯦꯗ ꯑꯗꯨ ꯑꯗꯨ ꯃꯣꯏꯒꯤ ꯃꯥꯏꯊꯣꯡꯗꯣ ꯌꯥꯝ ꯃꯝꯃꯦꯕ ꯃꯃꯗꯨ
ꯑꯩꯗꯤ ꯊꯕꯛ ꯆꯤꯟꯕꯅꯤꯅ ꯊꯕꯛ ꯑꯣꯏꯅ ꯇꯧꯔꯒꯦꯗ ꯈꯟꯕ ꯉꯁꯥꯏꯗꯨꯕꯨꯕꯣ ꯃ ꯆꯠꯅꯗꯕ ꯔꯔꯤꯁꯨ
ꯊꯕꯛ ꯍꯥꯏꯥꯏꯗꯤ ꯀꯔꯤ ꯊꯕꯛ
ꯊꯄꯞ ꯆꯤꯡꯁꯤꯗꯤ ꯁꯥꯁꯨ ꯊ ꯄꯛꯅꯤ ꯄꯃ ꯎꯝ ꯀꯔꯤ ꯌꯦꯟꯖ ꯆꯥꯏ ꯄ ꯅꯪ
ꯑꯁ ꯑꯩ ꯌꯦꯟꯁꯥꯡ ꯆꯥꯛꯍꯧꯗ꯭ꯔꯦ ꯅꯪ
ꯇ ꯍꯥꯎꯗ꯭ꯔꯦ
ꯑꯩ ꯁꯥꯡꯁꯦ
ꯍꯥ
ꯎꯝ ꯎꯝ
ꯆꯥꯔꯦ ꯑꯗꯨꯒ
ꯑ
ꯌꯦꯟꯁꯒꯥ
ꯑꯩꯏꯁ ꯌꯥꯝ ꯍꯥꯎꯋꯤꯅꯦ
ꯎ ꯑꯈꯥꯕꯗꯨ ꯑꯗꯨꯒ ꯉꯧꯔꯒ ꯆꯠꯄ
ꯑ ꯅꯪ ꯈꯥ ꯄꯇꯤ ꯌꯥꯝ ꯄꯃ ꯁꯤꯒ ꯊꯕ ꯀꯒ ꯑꯗꯨ ꯄꯤ ꯋꯥꯕ꯭ꯔꯣ
ꯅꯠꯇꯦ ꯏ ꯅ ꯍꯥꯟꯗꯁꯇꯗꯤ ꯅꯨꯃꯤꯠꯇ ꯃꯀꯦꯗꯦ ꯏꯂ ꯌꯦꯅ ꯍꯥꯁꯋꯥꯗ꯭ꯔꯤ
ꯑ
ꯎꯕꯗ ꯌꯥꯝ ꯀꯩꯅꯣ ꯐꯖꯅ ꯎ ꯌꯥꯝ ꯀꯩꯅꯣ ꯎꯕꯗ ꯍꯣꯏ ꯑꯗꯨꯒ ꯃꯁꯛ ꯃꯁꯛꯇꯨ ꯌꯥꯝ ꯐꯖꯩꯑꯕ ꯑꯗꯨꯒꯤ ꯀꯦꯖꯤ ꯃꯜꯕꯤꯔꯦꯕꯁꯦ
ꯑ
ꯋꯥ ꯆꯥꯔꯨꯁ ꯌꯦꯟꯁꯥꯡꯗ ꯃꯥꯒꯤ ꯑ ꯑꯃꯒꯨꯝꯕ ꯍꯞꯄꯁꯨ ꯑꯗꯨ ꯑꯇꯩꯗꯤ ꯇꯣꯏ ꯆꯥꯊꯣꯛꯄ ꯑꯗꯣ ꯑꯗꯨ ꯑꯈꯥꯕꯗꯤ ꯑꯗꯨꯝ ꯂꯦꯝꯈ꯭ꯔꯦꯕ ꯑꯗꯨꯗꯒꯤ ꯉꯁꯤ ꯌꯦꯟꯁꯥꯗ ꯑꯃꯨꯛ ꯍꯥꯞꯄꯅꯦꯕ ꯑꯗꯨ
ꯁꯦ ꯑꯩꯅ ꯈꯟꯕꯗ ꯊꯥꯕ ꯄꯥꯝꯕ ꯏꯔꯀꯩꯅꯣꯗꯤ ꯇꯧꯕ ꯃꯥꯜꯂꯤ ꯑꯩꯗꯤ ꯃꯁꯛ ꯀꯌꯥꯝ ꯐꯖꯔꯁꯨ ꯈꯥꯕꯗꯤ ꯄꯥꯝꯗꯦꯗ
ꯃꯁꯛ ꯍꯦꯛꯇ ꯐꯖꯩ ꯍꯥꯏꯔꯒ ꯎꯝ ꯃꯁꯛ ꯍꯦꯛꯇ ꯐꯖꯩ ꯍꯥꯏꯔꯒ ꯕꯤ ꯌꯥꯕ꯭ꯔ
ꯍꯥꯏꯕꯗꯤ ꯃ ꯀꯩꯅꯣ ꯍꯣꯁꯇꯦꯜꯒꯨꯝꯕ ꯂꯩꯔꯕ ꯀꯥꯟꯗꯤ
ꯑꯥ ꯑꯗꯨꯒꯤ ꯆꯅꯤꯡꯉꯛꯄ ꯇꯥꯕ꯭ꯔ ꯍꯂꯣ ꯍꯥꯏꯗꯤ ꯏꯕꯋꯦ ꯑꯃꯃꯤꯠ ꯕꯦꯜ ꯎꯝ ꯋꯥꯉ ꯋꯥ ꯑꯩ ꯇꯥꯇꯦ ꯎꯝ ꯎꯝ ꯎꯝ ꯀ